ꯑꯧ ꯇꯌꯦ ꯇꯌꯦ
ꯀꯩꯗꯧꯔꯤꯒꯦ
ꯑꯩ꯬꯬꯬ꯆꯥꯛ ꯆꯥꯕ ꯂꯣꯏꯔꯒ ꯇꯨꯝꯃꯤꯟꯅꯦ ꯅꯪꯗꯤ
ꯑꯩ ꯐꯤꯔꯣꯜ ꯊꯨꯞꯆꯜꯂꯤꯌꯦ ꯀꯔꯤ ꯃꯊꯦꯜ ꯆꯥꯔꯒꯦ ꯑꯂꯨ ꯆꯥꯕ꯭ꯔꯣ ꯀꯡꯍꯧ ꯆꯥꯕ꯭ꯔꯣ ꯏꯔꯣꯟꯝꯕ ꯆꯥꯕ꯭ꯔꯣ ꯀꯥꯡꯁꯣꯏ ꯆꯥꯕ꯭ꯔꯣ
ꯑꯩꯈꯣꯏꯁꯦ ꯑꯂꯨ ꯆꯥꯔꯤꯅꯤ
ꯑꯂꯨꯌꯦ ꯍꯥꯏꯕ ꯈꯪꯉꯦꯕ ꯑꯩꯅ
ꯑꯥ ꯑꯂꯨꯒ ꯇꯤꯟꯐꯤꯁꯗꯣ
ꯎꯝ
ꯑꯗꯨ ꯆꯥ
ꯃꯥꯜꯂꯦꯕ ꯅꯁꯛꯇꯣ
ꯑꯩꯗꯤ ꯆꯥꯛ ꯆꯥꯗꯕ꯭ꯔꯥ
ꯆꯥꯔꯦ
ꯅꯪꯗꯤ ꯑꯥꯗ ꯆꯠꯈ꯭ꯔꯦ ꯍꯥꯏꯅꯦ
ꯑꯦ ꯃꯇꯝ ꯈꯔꯒꯤꯅꯦ ꯑꯃꯨꯛ ꯂꯥꯛꯀꯅꯤ ꯍꯥꯌꯦꯡ
ꯍꯣꯏ ꯑꯣ ꯀꯔꯤꯒꯤꯅꯣꯅꯦ
ꯑꯁ ꯀꯣꯏꯕ ꯆꯠꯄꯅꯤꯅꯦ ꯀꯔꯤꯅꯣ ꯍꯦ
ꯑꯣ ꯄꯩꯁꯥ ꯌꯥꯝ ꯂꯩꯕ ꯃꯥꯂꯤꯀꯣ
ꯉꯥꯏꯍꯥꯛ ꯀꯣꯏꯊꯣꯛꯀꯦꯅ ꯀꯣꯏꯊꯣꯛꯎꯔꯤꯅꯦ ꯌꯨꯝꯗ ꯂꯩꯃꯟꯗꯅ ꯋꯥꯔꯦ
ꯑꯣ ꯄꯩꯁꯥ ꯌꯥꯝꯃꯦ ꯑꯗꯨꯗꯤ ꯅꯪ
ꯌꯥꯝꯕꯖꯥꯠꯅꯦ ꯈꯪꯕ꯭ꯔꯥ ꯌꯥꯝꯕ꯭ꯔꯥ ꯌꯥꯝꯗꯕ꯭ꯔꯥ
ꯎꯝ ꯅꯨꯡꯉꯥꯏꯔꯤꯕ꯭ꯔꯥꯅꯦ
ꯅꯨꯡꯉꯥꯏꯔꯤꯌꯦ ꯗꯤꯁꯦꯝꯕ꯭ꯔꯗ ꯑꯦꯛꯖꯥꯝ ꯊꯥꯔꯗꯤ ꯑꯃꯨꯛ ꯆꯠꯃꯤꯟꯅꯔꯁꯦ
ꯅꯪꯗꯤ ꯃꯤ ꯑꯃꯗ ꯅꯪꯒꯤꯗ ꯊꯥꯔꯛꯑꯣ ꯍꯥꯏꯕꯅꯤꯀꯣ ꯑꯦꯛꯖꯥꯝꯗꯣ
ꯑꯧ ꯊꯥꯕꯤꯒ꯭ꯔꯦ
ꯍꯌꯦꯡ ꯑꯥꯏꯁꯨ ꯁꯤꯗ ꯂꯩꯌꯦꯅꯦ ꯍꯌꯦꯡꯗꯣ ꯄ꯭ꯔꯛꯇꯤꯀꯦꯜ ꯂꯩꯕꯒꯤꯀꯣ
ꯎꯝ
ꯑꯗꯨꯒꯤ ꯑꯁꯤꯗ ꯂꯩꯔꯦ ꯑꯩꯈꯣꯏ ꯈꯨꯟꯗ ꯂꯩꯇ꯭ꯔꯤ ꯑꯩꯈꯣꯏ ꯈꯨꯟꯗꯗꯤ ꯑꯣ ꯑꯣꯛꯇꯣ ꯂꯩꯇꯕꯒꯤ ꯂꯝꯕꯤꯗꯣ ꯐꯠꯇꯕꯒꯤ ꯑꯩꯅ ꯑꯁꯤꯗ ꯂꯩꯌꯦ ꯉꯁꯤꯗꯤ ꯑꯦꯛꯖꯝ ꯊꯥꯅꯤ ꯊꯥꯕ
ꯎꯝ
ꯑꯗꯨꯗ ꯂꯩꯕꯅꯤ ꯉꯁꯤꯅ ꯂꯥꯛꯄ
ꯎꯝ ꯅꯨꯡꯉꯥꯏꯕ꯭ꯔꯣ ꯑꯦꯛꯖꯥꯝꯕꯨ
ꯋꯥꯏꯅꯦ ꯈꯨꯠ ꯅꯥꯏꯅꯦ ꯌꯥꯝ ꯃꯟꯕ
ꯎꯝ ꯍꯟꯕꯗ ꯋꯥꯗꯕ ꯅꯠꯇꯕ ꯈꯨꯠ ꯅꯥꯕ ꯐꯩ ꯐꯩ ꯑꯩꯁꯨ ꯃꯈꯜ ꯑꯃꯅꯤ ꯅꯣꯏ ꯀꯩꯅꯣꯗꯤ ꯏꯁꯇꯦꯇꯁꯇ ꯎꯕꯗꯨꯔꯣ
ꯑꯧ
ꯗꯣ ꯑꯥꯗ ꯂꯩꯔꯤꯗꯣ
ꯑ ꯌꯨꯝꯗ ꯃꯄꯥꯒ ꯂꯩꯈ꯭ꯔꯤꯝꯅꯦ ꯑꯥꯏꯗꯤ ꯂꯩꯁꯥꯕꯤ ꯂꯩꯁꯥꯕꯤ ꯇꯧꯔꯤꯌꯦꯅꯦ ꯉꯁꯤꯗꯤ
ꯑꯁ ꯑꯁ ꯑꯁ ꯑꯁ ꯑꯁ ꯅꯩꯈꯥꯏꯔꯣ ꯅꯩꯈꯥꯏꯔꯣ
ꯅꯪꯪꯀꯣ
ꯎꯝ
ꯑꯁꯤꯒꯤ ꯃꯔꯨꯞꯀꯤ ꯄꯩꯁꯥ ꯌꯥꯝ ꯐꯪꯕ ꯃꯥꯂꯦꯗ ꯅꯪ
ꯃꯔꯨꯞꯀꯤ ꯄꯩꯁꯥ ꯑꯁ ꯑꯩꯗꯤ ꯐꯪꯗ꯭ꯔꯦ ꯃꯤ ꯑꯃꯅꯦ ꯈ꯭ꯋꯥꯏ ꯐꯖꯅ ꯐꯪꯉꯤꯁꯦ
ꯑꯁ
ꯀꯩ ꯍꯥꯏꯔꯗꯤ ꯂꯣꯅꯦꯗ ꯃꯣꯏꯗꯤ ꯄꯨꯔꯥꯅꯦ
ꯅꯪꯁꯨ ꯌꯥꯝꯕ ꯃꯥꯥꯂꯦꯗ
ꯃꯌꯥꯏꯗꯤ ꯑꯣꯏꯔꯝꯒꯅꯤꯝ
ꯑꯣ ꯅꯣꯏ ꯅꯪꯒꯤ ꯀꯔꯤꯅꯣ ꯅꯪꯒꯤꯗꯤ ꯑꯗꯨꯝ ꯂꯥꯛꯄ꯭ꯔꯅꯦ ꯄꯩꯁꯥꯗꯣ
ꯑꯣ ꯂꯥꯈ ꯑꯅꯤ ꯈꯛꯇꯅꯦ ꯑꯅꯤ ꯂꯥꯛꯄꯗꯨꯅ ꯂꯥꯛꯇ꯭ꯔꯦ ꯑꯩꯅ ꯅꯍꯥꯟꯗꯣ ꯊꯕꯛ ꯆꯤꯟꯃꯟꯗꯅ ꯇꯧꯗ꯭ꯔꯕ
ꯑꯩꯗꯤꯀꯣ ꯉꯔꯥꯡꯅ ꯇꯧꯕꯅꯦ ꯑꯩꯈꯣꯏ ꯏꯅꯥꯎꯅꯨꯄꯤ ꯑꯥꯗ ꯊꯕꯛ ꯇꯧꯕ ꯅꯨꯄꯤꯗꯣ ꯑ ꯇꯝꯗ ꯇꯧꯕ ꯅꯨꯄꯤꯗꯣ ꯈꯪꯕ꯭ꯔꯥ
ꯑꯧ
ꯑꯗꯨ ꯅꯨꯄꯤꯅ ꯇꯧꯗ꯭ꯔꯗꯤ ꯌꯥꯔꯔꯣꯏ ꯍꯥꯏꯔꯒ ꯑꯗꯨꯝ ꯇꯧꯈ꯭ꯔꯤꯅꯦ
ꯎꯝ ꯐꯩꯌꯦ ꯕꯤꯅꯤꯐꯤꯠꯁ ꯌꯥꯝ ꯂꯩꯌꯦ
ꯑꯣ ꯑꯗꯨꯅꯦ ꯑꯩꯈꯣꯏꯒꯤꯗꯤ
ꯇꯧꯕꯗ ꯎꯝ ꯑꯈꯣꯏꯒꯤꯗꯤ ꯄꯨꯔꯥ
ꯎꯝ
ꯅꯪ ꯑꯉꯥꯡ ꯃꯤꯁ ꯇꯧꯗ꯭ꯔꯣ
ꯑꯁ ꯃꯥꯁꯨꯀꯣ ꯌꯥꯝ ꯀꯔꯤꯅꯣ ꯇꯧꯕꯒꯤ ꯑꯗꯨꯒꯤꯔꯥ ꯑꯩ ꯍꯥꯏꯕ ꯈꯪꯉꯅꯤ
ꯑꯣ ꯅꯤꯡꯅꯤꯉꯥꯏ ꯇꯧꯃꯟꯕꯒꯤ ꯀꯔꯤꯅꯣ
ꯃꯥꯗꯣ ꯌꯥꯝ ꯌꯥꯝ ꯅꯤꯉꯥꯏ ꯇꯧꯕꯒꯤ ꯃꯤꯁꯁꯨ ꯇꯧꯗ꯭ꯔꯦ ꯑꯁꯤꯗꯤ
ꯑ ꯅꯨꯡ ꯅꯨꯡꯉꯥꯏꯔꯦ
ꯅꯣ ꯎꯝ ꯅꯨꯃꯤꯗ ꯑꯃ ꯑꯅꯤ ꯇꯧꯔꯗꯤ ꯑꯁ ꯃꯥꯗꯤ ꯀꯞꯄꯤꯅꯦ ꯑꯩꯉꯣꯟꯗ ꯚꯤꯗ꯭ꯌꯣ ꯀꯣꯜ ꯇꯧꯔꯒꯀꯣ
ꯎ ꯎꯝ
ꯂꯥꯛ ꯌꯨꯝ ꯂꯥꯛꯄ ꯀꯥꯟꯗ ꯆꯠꯄ ꯄꯨꯔꯛꯑꯣ ꯑꯗꯨꯝ ꯍꯥꯏꯌꯦ ꯉꯔꯥꯡ ꯉꯁꯥꯏ ꯚꯤꯗ꯭ꯌꯣ ꯀꯣꯜ ꯇꯧꯕ ꯀꯥꯟꯗꯀꯣ ꯅꯤꯉꯥꯏꯗꯤ ꯑꯗꯨꯝ ꯀꯔꯤꯅꯣ ꯇꯧꯗꯤ ꯇꯧꯗꯤꯗ ꯑꯩꯅ ꯉꯁꯤꯗꯣ ꯖꯣꯕ ꯀꯥꯔꯠ ꯆꯠꯂꯒꯀꯣ
ꯎꯝ
ꯂꯣꯏꯔꯀꯥꯟꯅ ꯑꯁꯤꯗ ꯆꯠꯈꯤꯕ ꯑꯗꯨꯒꯤ ꯃꯥꯗꯣ ꯈꯪꯗꯕꯒꯤ
ꯎꯝ
ꯅꯪ ꯁꯤꯗ ꯂꯥꯛꯔꯗꯤ ꯊꯕꯛ ꯑꯃꯨꯛ ꯇꯧꯒꯗ꯭ꯔꯥ
ꯊꯕꯛꯁꯦ ꯈꯪꯗꯦꯅꯦ ꯑꯩ ꯀꯔꯤ ꯇꯧꯗꯣꯏꯅꯣ ꯒꯌꯥꯟ ꯇꯥꯗ꯭ꯔꯦ
ꯊꯣꯏꯔꯗꯤ ꯄꯩꯁꯥꯁꯨ ꯃꯨꯛ ꯂꯩꯇꯕꯒꯤꯀꯣ ꯌꯥꯝ ꯋꯥꯕꯅꯤ
ꯎꯝ ꯑꯗꯨꯅꯦ ꯄꯩꯁꯥ ꯍꯧꯖꯤꯛꯇꯤ ꯑꯈꯣꯏꯒꯤ ꯃꯇꯝꯒꯤ ꯃꯇꯨꯡꯏꯟꯅ ꯄꯩꯁꯥꯁꯨ ꯏꯁꯥꯗꯁꯨ ꯆꯪꯉꯦꯕꯀꯣ
ꯎꯝ ꯑꯗꯣ ꯑꯈꯣꯏ ꯏꯃꯥꯟꯅꯕꯤ ꯑꯃ ꯆꯦꯟꯕ ꯅꯨ ꯄꯤꯗꯣ ꯈꯪꯕ꯭ꯔꯅꯦ
ꯅꯃꯥꯟꯅꯕꯤ ꯆꯦꯟꯕ ꯈꯪꯗꯤꯌꯦ ꯑꯩ
ꯑꯁ ꯑꯩꯈꯣꯏꯒꯤ ꯐ꯭ꯔꯦꯟꯗꯣ ꯑꯈꯣꯏꯒꯤ ꯀ꯭ꯂꯥꯁꯃꯦꯠꯗꯣ ꯑꯩꯈꯣꯏ ꯈꯨꯟꯗ꯭ꯒꯤ ꯅꯣꯡ ꯅꯣꯏ ꯌꯨꯝꯒ ꯀꯔꯤꯅꯣ ꯃꯄꯥꯟꯗ ꯂꯩꯕ ꯅꯨꯄꯤꯗꯣ
ꯑꯣ ꯑꯣ ꯑꯣ ꯈꯪꯉꯦ ꯈꯪꯉꯦ
ꯑꯃꯨꯛ ꯂꯥꯛꯑꯦ ꯍꯥꯏꯅꯦ
ꯑꯦ ꯂꯥꯛꯑꯦ ꯅꯨꯡꯉꯥꯏꯇꯦ ꯍꯥꯏꯌꯦ ꯂꯥꯛꯇ꯭ꯔꯤ ꯃꯃꯥꯡꯗ ꯑꯩꯉꯣꯟꯗ ꯐꯣꯟ ꯇꯧꯔꯛꯑꯦ ꯑꯩ ꯂꯩꯕ ꯌꯥꯝ ꯅꯨꯡꯉꯥꯏ ꯇ꯭ꯔꯦꯅ
ꯑꯣ ꯃꯄꯥꯗꯣ ꯉꯁꯥꯏ ꯑꯩꯌꯨꯝꯗꯒꯤ ꯁꯤꯗ ꯂꯥꯛꯄꯗꯣ ꯒ꯭ꯔꯤ ꯊꯧꯕꯗꯣ ꯃꯄꯥꯒꯤ ꯒ꯭ꯔꯤꯗ ꯂꯥꯛꯄ ꯑꯗꯣ ꯃꯄꯥꯗꯤ
ꯑꯣ
ꯅꯪꯒꯤ ꯑꯦꯟ ꯅꯃꯥꯟꯅꯕꯤꯗꯨꯏ ꯌꯥꯝ ꯀ꯭ꯔꯤꯅꯣ ꯉꯥꯎꯕꯤꯅꯦ ꯌꯨꯝꯗ ꯑꯃꯨꯛ ꯍꯜꯂꯛꯑꯦ ꯍꯥꯏ ꯑꯩꯅ ꯑꯁ ꯍꯟꯗꯛꯔꯁꯨ ꯑꯗꯨꯝ ꯅꯨꯡꯉꯥꯏꯅ ꯂꯩꯔꯗꯤ ꯌꯥꯔꯦ ꯍꯥꯏ ꯃꯥꯒꯤ ꯅꯨꯄꯥꯗꯣ
ꯎꯝ
ꯀꯔꯤꯅꯣ ꯌꯥꯝ ꯌꯨ ꯊꯛꯑꯦ ꯍꯥꯏꯅꯦ
ꯌꯥꯝ ꯐꯠꯇꯦ ꯍꯥꯏꯌꯦ ꯈꯪꯗꯦ ꯃꯥꯅ ꯑꯩꯉꯣꯟꯗꯁꯨ ꯐꯣꯟ ꯇꯧꯔꯑꯦ
ꯎꯝ ꯃꯆꯥ ꯂꯩꯇ꯭ꯔꯕ ꯀꯥꯟꯗ ꯆꯠꯂꯗꯤ ꯑꯗꯨꯝ ꯐꯈ꯭ꯔꯦ ꯃꯥ ꯑꯈꯣꯏ ꯑꯉꯥꯡ ꯂꯩꯔꯗꯤꯀꯣ ꯌꯥꯝ
ꯎꯝ
ꯀꯔꯤꯅꯣ ꯇꯧꯕꯒꯤ ꯋꯥꯕꯅꯦ ꯑꯉꯥꯡꯕꯨ ꯈꯜꯂꯒꯀꯣ
ꯑꯥꯎ
ꯗꯨꯝ ꯌꯨꯝꯗ ꯂꯩ
ꯐꯥꯔꯦꯗ ꯍꯧꯖꯤꯛ ꯆꯠꯍꯧꯕꯗꯣ ꯃꯥ
ꯀꯔꯤꯒꯤꯅꯣꯅꯦ ꯃꯣꯏ ꯅꯨꯄꯥꯒ ꯃꯣꯏ ꯑꯅꯤ ꯅꯨꯡꯁꯤꯕꯗꯣ ꯀꯔꯤꯒꯤꯅꯣꯅꯦ ꯊ ꯊꯥ ꯁꯨꯗ꯭ꯔꯕꯅꯣ
ꯏꯁ ꯀꯨꯏꯔꯦ ꯅꯨꯡꯁꯤꯅꯕ ꯆꯍꯤ
ꯑꯣ
ꯀꯨꯏꯔꯦ ꯆꯍꯤ ꯃꯔꯤ ꯑꯍꯨꯝ ꯃꯔꯤ ꯑꯣꯏꯔꯝꯒꯅꯤ
ꯑꯗꯨꯗꯤ ꯀꯩꯒꯤꯅꯣꯅꯦ ꯑꯥ ꯑꯗꯨꯝ ꯇꯧꯔꯒ
ꯈꯪꯗꯦꯅꯦ ꯑꯩꯁꯨ
ꯕꯦꯔꯥꯅꯦ
ꯕꯦꯔꯥꯅꯤ ꯅꯨꯄꯥꯒꯤꯗꯤ ꯀꯦꯝ ꯀꯥꯏꯗꯦꯕꯀꯣ ꯅꯨꯄꯤꯅ ꯌꯨꯝ ꯄꯥꯜꯂꯒ ꯑꯃꯨꯛ ꯍꯜꯂꯛꯄꯗꯨꯗꯤ ꯅꯨꯡꯉꯥꯏꯇꯦꯗꯅ
ꯑꯥ ꯃꯤꯁꯤꯡꯅꯀꯣ ꯃꯥꯕꯨ ꯅꯣꯛꯑꯦ ꯑꯁ ꯅꯨ ꯄꯤꯗꯤ ꯌꯥꯝ ꯀꯔꯤꯔ ꯅꯨꯡꯉꯥꯏꯇꯦꯅꯦ ꯃꯤꯁꯤꯡꯅꯀꯣ
ꯎꯝ
ꯑꯈꯣꯏꯗ ꯀꯔꯤꯅꯣ ꯇꯧ ꯌꯥꯝ ꯀꯔꯤꯅꯣ ꯇꯧꯕꯒꯤ ꯅꯨꯡꯉꯥꯏꯇꯦ
ꯑꯥꯎ
ꯃꯥꯖꯨ ꯉꯁꯥꯏ ꯑꯩ ꯅꯣꯏ ꯈꯨꯟꯗ ꯖꯣꯕꯀꯥꯔꯠ ꯂꯥꯛꯔꯀꯥꯟꯗ ꯃꯥꯗꯣ ꯑꯩꯅ ꯎꯔꯛꯄ ꯑꯗꯨꯒꯤ ꯃꯥ ꯃꯉꯣꯟ ꯑꯍꯥ ꯃꯣꯏ ꯃꯥꯒꯤ ꯌꯨꯝꯗ ꯑꯩꯅ ꯆꯪꯕ ꯑꯗꯨ ꯅꯨꯃꯤꯠꯇꯣ ꯑꯧ ꯑꯗꯨ ꯅꯨꯃꯤꯠꯗ ꯖꯣꯕꯀꯥꯔꯠ ꯇꯧꯕꯗꯣ ꯅꯣꯏꯒꯤ ꯎꯝ ꯀꯔꯤꯔꯥ ꯅꯄꯥ ꯇꯣꯟꯔ ꯗꯨꯀꯥꯟ ꯂꯩꯕ ꯗꯨ
ꯑꯥ ꯑꯧ ꯑꯧ
ꯑꯗꯨꯒꯤ ꯑꯥ ꯃꯣꯏꯒꯤ ꯎꯝ ꯌꯨꯝ ꯃꯅꯥꯛꯇ ꯎꯝ ꯖꯣꯞꯀꯥꯗꯣ ꯇꯥ ꯑꯥ ꯇꯧꯕꯒꯤ ꯃꯥꯗꯣ ꯂꯥꯛꯔꯒ ꯑꯩ ꯃꯉꯣꯟꯗ ꯎꯔꯒ ꯃꯣꯏ ꯌꯨꯝꯗ ꯂꯥꯛꯑꯦ ꯑꯗꯨꯒ ꯐꯝꯃꯒ ꯃꯥꯗꯣ ꯌꯥꯝ ꯋꯥ ꯍꯥꯏꯅꯦ ꯑꯩ ꯑꯃꯨꯛ ꯍꯜꯂꯔꯣꯏꯌꯦ ꯑꯗꯨ ꯑꯗꯥ ꯍꯥꯏ
ꯑꯥ
ꯈꯪꯗꯦꯅ
ꯃꯥ ꯃꯥꯒꯤ ꯗꯤꯁꯤꯁꯟꯅꯤꯅ ꯀꯔꯤ ꯎꯄꯥꯏ ꯂꯩ
ꯑꯥ
ꯃꯥ ꯃꯥꯒꯤ ꯗꯤꯁꯤꯁꯟ ꯐꯤꯔꯦꯞ ꯂꯧꯖꯕꯅꯤꯅ ꯑꯩꯈꯣꯏ ꯀꯔꯤ ꯎꯄꯥꯏ ꯂꯩ
ꯑꯣ ꯃꯥꯗꯤ ꯐꯣꯟꯁꯨ ꯄꯥꯏꯗꯦ ꯍꯥꯏꯅꯦ ꯍꯧꯖꯤꯛꯇꯤ ꯄꯥꯏꯕ ꯃꯥꯜ
ꯅꯥꯟ ꯑꯗꯨꯅꯦ ꯃꯋꯥꯅꯅꯦ ꯐꯣꯟꯒ ꯂꯩꯕꯤꯗꯦ ꯍꯥꯏꯌꯦꯅꯦ
ꯑꯧ ꯑꯣ ꯑꯣ ꯑꯁ ꯅꯨꯄꯤ ꯖꯤꯗꯤꯀꯣ ꯌꯨꯝ ꯄꯥꯜꯂꯗꯤ ꯌꯥꯝ ꯒ꯭ꯌꯥꯟ ꯇꯥ ꯀꯔꯤꯅꯣ ꯇꯧꯔꯀꯥꯟꯗ ꯇꯧꯕꯅꯤꯅꯦ ꯑꯈꯣꯏꯒꯤ ꯑꯁ ꯑꯉꯥꯡꯅ ꯗꯨꯝ ꯆꯦꯟꯕꯒꯤ ꯑꯁ ꯕꯦꯔꯥꯅꯤꯅꯦ
ꯎꯝ
ꯑꯩꯁꯨꯅꯦ ꯑꯩꯁꯨ ꯑꯁ ꯌꯥꯝ ꯋꯥꯔꯦꯅꯦ ꯄꯥꯏ ꯂꯩꯇ꯭ꯔꯦ ꯑꯉꯥꯡ ꯂꯩꯕꯒꯤ ꯅꯪꯗꯤꯀꯣ
ꯑꯧ
ꯂꯩꯁꯥꯕꯤ ꯌꯥꯝ ꯁꯥꯅꯤꯡꯕꯅ ꯇꯧ ꯑꯗꯨ ꯄꯩꯁꯥ ꯄꯥꯏꯔꯒ ꯆꯦꯟꯅꯣ ꯑꯗꯨ ꯅꯠꯇ꯭ꯔꯗꯤ ꯋꯥꯒꯅꯤ
ꯑꯦꯍꯦ ꯄꯩꯁꯥ ꯄꯥꯏꯗ꯭ꯔꯁꯨ ꯌꯥꯏ
ꯄꯩꯁꯥ ꯄꯥꯏꯗ꯭ꯔꯁꯨ ꯏꯋꯥꯗ ꯗꯤꯄꯦꯟ ꯇꯧꯔ ꯂꯣꯏꯔꯦ
ꯎꯝ ꯀꯥꯏꯗꯦ
ꯁꯛꯇꯣ ꯀꯦꯊꯣꯛꯑꯒ ꯅꯠꯇ꯭ꯔꯥ
ꯑꯍꯦ
ꯂꯤꯇꯣꯒ ꯈꯔꯥ
ꯄꯩꯁꯥ ꯄꯩꯁꯥ ꯄꯥꯏꯕ ꯅꯨꯄꯥꯗ ꯄꯩꯁꯥ ꯄꯥꯏꯕ ꯅꯨꯄꯥꯗ ꯆꯠꯂꯣꯅꯦ ꯑꯗꯨꯗꯤ ꯑꯍꯦ
ꯊꯤꯔꯤꯅꯦ ꯅꯪꯕꯣ
ꯂꯨꯢꯅꯦ ꯊꯤꯕꯁꯨ
ꯀꯔꯤꯅꯣ ꯑꯁꯤ ꯅꯨꯄꯤꯁꯤ ꯑꯩ ꯑꯉꯥ ꯑꯩ ꯑꯃꯅ ꯏꯃꯥꯟꯅꯕꯤ ꯑꯃ ꯂꯩꯌꯦꯀꯣ ꯑꯩꯉꯣꯟ ꯑꯩ ꯉꯁꯥꯏ ꯁ꯭ꯇꯦꯇꯁ ꯊꯝꯕꯗꯣ ꯎꯕ꯭ꯔꯥ ꯃꯥꯁꯨ ꯑꯣ ꯅꯨꯄꯥ ꯑꯃꯗ ꯇꯧꯅꯤꯡꯉꯦ ꯍꯥꯏꯌꯦꯅꯦ ꯅꯥꯢꯕ ꯉꯝꯗ꯭ꯔꯦ ꯍꯥꯢ
ꯑꯥꯁ
ꯕꯦꯔ ꯕꯦꯔꯥꯅꯤ
ꯌꯥꯝ ꯅꯩꯖꯥꯠꯅꯤꯅꯦ
ꯑꯁꯤꯒꯨꯝꯕꯗꯣ ꯃꯥꯅ ꯃꯥꯗꯣ ꯍꯧꯖꯤꯛꯅ ꯇꯧꯕ ꯑꯗꯨꯒꯤ
ꯎꯝ
ꯇꯧꯕꯅꯤ ꯃꯥ ꯌꯥꯝ ꯑꯥ ꯑꯩꯅꯀꯣ ꯃꯥ ꯃꯥꯉꯣꯟ ꯑꯩꯅ ꯃꯉꯣꯟꯗ ꯃꯄꯥꯟꯗ ꯊꯣꯛꯂꯀꯥꯟ ꯇꯧꯔꯣ ꯍꯥꯏꯕ ꯃꯥꯗꯣ
ꯎꯝ ꯎꯝ
ꯇꯧꯔꯗꯤꯀꯣꯔꯣ ꯑꯃꯗ ꯇꯧꯕ
ꯅꯣꯏ ꯍꯤꯟꯖꯥꯡ ꯆꯥꯕꯗꯣ